ꯎꯝ ꯍꯧꯖꯤꯛ ꯑꯩ ꯍꯩꯕꯗꯣ
ꯑꯧ
ꯃꯥꯗꯤ ꯑꯩꯉꯣꯟꯗ ꯐꯣꯟ ꯑꯅꯤꯔꯛ ꯇꯧꯔꯛꯑꯦ ꯑꯗꯨꯒ ꯃꯉꯣꯟꯗ ꯑꯃꯨꯛꯀ ꯇꯧꯒꯦꯅ ꯇꯧꯕꯗ ꯌꯥꯔꯝꯗꯦꯅꯦ
ꯎꯝ
ꯅꯪꯗꯤ ꯀꯩꯇꯧꯔꯤ
ꯂꯪꯗꯣ ꯉꯁꯥꯏꯒꯤ ꯂ꯫ꯗꫭ ꯑꯣꯔꯒꯅꯥꯏꯖ ꯇꯧꯔꯤ ꯑꯃꯗꯤ ꯂꯣꯏꯔꯦ
ꯑ
ꯉꯁꯥꯏꯗꯣ ꯃꯤꯇꯤꯡ ꯀꯟꯅ ꯇꯧꯔꯤꯕ
ꯑꯣ ꯀꯩꯒꯤ
ꯑꯗꯨꯝ ꯅꯨꯡꯇꯤꯒꯤ ꯃꯤꯇꯤꯡꯗꯨꯅꯦ ꯅꯪꯗꯤ ꯀꯃꯥꯏꯅ ꯇꯧ ꯗꯣꯏꯔꯥ ꯍꯥꯏꯌꯦ
ꯅꯪ ꯉꫭꯟꯗꯔꯥ
ꯃꯄꯨꯅ ꯑꯧ ꯑ ꯑꯃꯥꯗꯨꯗꯤ ꯇꯣꯛꯈ꯭ꯔꯅꯤ ꯔꯤꯖꯥꯏꯟ ꯇꯧꯔꯅꯤ ꯍꯥꯏꯌꯦ ꯍꯥꯏꯌꯦ ꯑꯣ ꯍꯥꯏꯅ ꯍꯥꯏꯌꯦꯕ ꯅꯪꯗꯤ ꯀꯃꯥꯏꯅ ꯇꯧꯅꯤ ꯍꯥꯏ ꯑꯩꯁꯨ ꯇꯣꯛꯑꯒꯦ ꯍꯥꯏꯕ ꯍꯣꯏ ꯍꯣꯏ ꯀꯥꯏꯗꯦ ꯀꯥꯏꯗꯦ ꯍꯥꯏꯩꯔꯝꯃꯦꯃꯦ
ꯅꯣꯏꯒꯤꯗꯣ ꯅꯨꯡꯉꯥꯏꯕꯨꯗꯤ ꯅꯨꯡꯉꯥꯏꯂꯝꯅꯤꯗ ꯑꯣ ꯅꯉꯣꯟꯗꯒ ꯐꯖꯅ
ꯀꯔꯦ
ꯅꯉꯣꯟꯗ ꯐꯖꯅ ꯁꯤꯖꯤꯟꯅꯩꯌꯦꯕ
ꯎꯝ ꯃꯤ ꯂꯣꯏꯅꯃꯛꯅꯤꯗ
ꯏꯀꯣ ꯆꯜꯦ ꯇꯅꯤ
ꯍꯧꯖꯤꯛꯁꯨ
ꯔꯤꯁꯨ ꯆꯜꯂꯦ
ꯑꯩꯒꯤꯗ ꯀꯔꯤꯝ ꯇꯧꯗꯦ
ꯑꯩ ꯃꯤꯟ ꯃꯈꯣꯟꯇꯕ
ꯎꯝ ꯑꯩꯅꯕꯨ ꯂꯨꯝ ꯅꯝꯃꯦ ꯉꯁꯥꯏꯗꯣ ꯑꯗꯨꯒꯤ ꯆꯠꯈ꯭ꯔꯝꯅꯤ ꯐꯣꯟ ꯑꯅꯧꯕ ꯁꯤ ꯁꯤꯖꯤꯟ ꯁꯤ ꯀꯩ ꯂꯧꯅꯤꯡꯕꯒꯤ ꯁꯤꯔꯦ ꯑꯩ
ꯑꯥ ꯑꯗꯨꯃꯥꯏ ꯅꯪ ꯑꯩꯉꯣ ꯑꯩꯅ ꯑꯗꯨꯃꯥꯏꯅ ꯇꯧꯗ꯭ꯔꯗꯤ ꯅꯪ ꯁꯤ ꯐꯥꯎꯑꯣ ꯑꯁꯤꯒꯤ ꯅꯪꯒꯤ ꯄꯨꯛꯅꯤꯡꯗ ꯐꯥꯎꯕ ꯂꯩꯔꯣꯏ ꯑꯗꯨꯒꯤꯅꯤ ꯑꯩ
ꯑꯣ ꯀꯔꯤ ꯂꯩꯔꯏ ꯑꯩꯒꯤ ꯑꯦ ꯁꯤꯗꯤ ꯆꯥꯅꯤꯡꯗꯦ ꯑꯩ ꯇꯜꯂꯦ ꯎ ꯐꯒꯤꯅꯦ ꯊꯦꯡꯀ꯭ꯌꯨ ꯊꯦꯡꯀ꯭ꯌꯨ ꯈꯨꯔꯨꯝꯖꯔꯤ ꯅꯠꯇꯦ ꯊꯥꯒꯠꯆꯔꯤ
ꯃꯤ ꯃꯤ ꯂꯥꯛꯇꯕ꯭ꯔꯥ
ꯑꯥꯎ ꯉꯜꯂꯤ ꯍꯣꯔꯦꯟ ꯊꯦꯡꯀꯥꯟꯗ ꯂꯥꯛꯀꯗ꯭ꯔꯥ ꯌꯦꯡꯉꯁꯤ ꯉꯔꯥꯡꯁꯨꯨ ꯃꯤ ꯑꯃꯇꯪ ꯂꯥꯛꯑꯦ
ꯅꯪꯗꯤ ꯀꯩ ꯃꯥꯊꯦꯟ ꯆꯥꯢ
ꯍꯥꯥ
ꯀꯩꯒꯤ ꯃꯊꯦꯜ ꯆꯥꯔꯦ
ꯑꯦ ꯆꯃꯤꯟꯅꯔ ꯑꯗꯨꯗꯤ ꯁꯨꯝ ꯋꯥꯂꯩ ꯁꯨꯝ ꯋꯥ ꯂꯩꯇꯕꯒꯤ ꯉꯥꯡꯕ꯭ꯔꯥ ꯋꯔꯤ ꯂꯩꯇꯕꯒꯤ
ꯋꯥꯔꯤꯒꯤ ꯌꯥꯝ ꯂꯩꯑꯦꯗ
ꯎꯝ
ꯍꯥꯏꯗꯤ ꯕꯤꯖꯤꯅꯦꯁ ꯇꯥꯎ ꯁꯦꯔꯥ ꯅꯝ ꯈꯟꯕꯅꯦ
ꯀꯩꯒꯤ ꯀꯩ
ꯁꯥ ꯁꯥꯒꯤ ꯕꯤꯖꯤꯅꯦꯁ
ꯀꯃꯥꯏꯅ
ꯆꯗ ꯂꯥꯏꯔꯒ ꯁꯥ ꯀꯥꯡꯪꯕꯗꯣ
ꯑꯣ ꯑ
ꯃꯅꯤ ꯀꯧꯁꯤ꯭ꯔꯥ
ꯏꯁ ꯍꯗꯗ ꯀꯦꯄꯤꯇꯜ ꯑꯇꯗꯅ ꯀꯃꯥꯏꯗꯦ
ꯍ ꯐꯣꯟꯗꯕꯣꯂꯦꯔꯣ
ꯆꯤꯡꯗꯒꯤ ꯄꯨꯔꯛꯇꯣꯏꯔ ꯍꯥꯏꯕ
ꯂꯩꯔꯒ ꯁꯤꯗꯒꯤ ꯂꯧꯔꯒ
ꯃꯤꯅ ꯂꯩꯕꯤꯗ꯭ꯔꯗꯤ ꯀꯃꯥꯏꯟ ꯇꯧꯅꯤ ꯂꯣꯏꯅꯃꯛ ꯆꯥꯊꯣꯛꯄ ꯇꯥꯕ
ꯅꯠꯇꯦꯍꯦ ꯑꯈꯪ ꯅꯠꯇꯦ ꯁ꯭ꯃꯣꯛ ꯄ꯭ꯔꯣꯛꯒꯨꯝꯕꯗꯤ ꯂꯣꯏ ꯁꯤꯠꯅꯤꯅꯦ ꯍꯣꯏ ꯍꯥ ꯑꯍꯥꯟꯅ ꯇꯧꯒꯦ ꯇꯧꯔꯗꯤ ꯈꯔ ꯍꯣꯡ ꯍꯣꯡꯒꯕ
ꯎꯝ
ꯄꯤꯊꯣꯛꯑꯗꯤ ꯀꯁꯇꯃꯔꯗꯤ ꯎꯝ ꯌꯥꯝꯃꯣꯏꯟ
ꯎꯝ ꯑꯗꯣ ꯃꯣꯏꯗ ꯂꯩꯏꯕꯗꯣ ꯑꯗꯨꯝ ꯈꯤꯇꯪ ꯍꯣꯡꯉ ꯄꯤꯕꯗꯤ ꯌꯥꯔꯔꯣꯏꯗ꯭ꯔꯥ ꯃꯣꯏꯅ
ꯁꯤꯡ ꯃꯥꯅꯦ ꯃꯣꯏ ꯌꯣꯟꯕꯗꯤ
ꯍꯥꯥ
ꯏꯁꯤꯡ ꯑꯃ ꯑꯃꯅꯦꯕ
ꯑꯣ ꯁ꯭ꯃꯣꯛꯗꯣ
ꯑꯗꯣ ꯃꯣꯏꯅ ꯐꯣꯔ ꯐꯣꯔ ꯍꯟꯗ꯭ꯔꯦꯠ ꯐꯣꯔꯇꯤꯒꯨꯝꯕ ꯄꯤꯕꯗꯣ ꯐꯣꯔ ꯍꯟꯗ꯭ꯔꯦꯗꯀꯨꯝꯕꯗ ꯄꯤꯌꯣ ꯍꯥꯏꯔꯗꯤ ꯌꯥꯔꯔꯣꯏꯗ꯭ꯔꯥ ꯍꯥꯏꯕ ꯕꯤꯖꯤꯅꯦꯁ ꯑꯃꯨꯛ ꯇꯧꯗꯣꯏꯅꯤꯅ
ꯌꯥꯔꯣꯏꯗ ꯑꯗꯨꯕꯨꯗꯤ
ꯀꯅꯥꯗꯦ ꯑꯗꯨꯗꯤ ꯅꯪ ꯀꯃꯥꯏꯅ ꯀꯥꯏꯗꯒꯤ ꯁꯤꯡ ꯂꯧꯔꯒ ꯃꯩꯈꯨꯗ ꯀꯃꯥꯏꯅ ꯀꯃꯥꯏꯅ ꯇꯧꯗꯣꯏ ꯅꯪ ꯒꯦꯁꯇ ꯇꯧꯗꯣꯏꯔꯥ
ꯅꯠꯇꯦ
ꯅꯨꯡꯁꯥꯗ ꯌꯥꯟꯗꯣꯏꯔꯥ
ꯅꯨꯡꯁꯥꯗꯁꯨ ꯌꯦꯟꯗꯣꯏꯅꯦ ꯑꯗꯣ ꯃꯒꯤꯁꯨ ꯇꯧꯗꯣꯏꯅꯦ
ꯇꯧꯔꯣ ꯇꯧꯔꯣ
ꯍꯥꯥ
ꯃꯣꯏꯅꯤ ꯇꯧꯁꯦ
ꯇꯜꯂꯦ ꯑꯗꯨ ꯀꯩꯅꯣꯗꯣ ꯄꯔꯣꯐꯤꯠ ꯌꯥꯝ ꯂꯩꯔꯣꯏ
ꯑꯦ ꯅꯪ ꯑ ꯀꯦꯖꯤ ꯑꯃꯗ ꯐꯣꯔ ꯐꯤꯐꯇꯤ ꯂꯧꯔꯒ
ꯀꯦꯖꯤ ꯀꯦꯖꯤ ꯑꯃꯗꯣ ꯀꯪ ꯀꯪꯉꯗꯤ ꯑꯃꯇ ꯑ ꯌꯥꯎꯔꯔꯣꯏꯕ
ꯑ ꯑꯗꯨꯕꯨꯗꯤ ꯆꯨꯝꯃꯦ ꯆꯨꯝꯕꯗꯤ
ꯅꯪꯒꯤ ꯒꯦꯁ ꯃꯥꯡꯒꯅꯤ ꯒꯦꯁ ꯆꯪꯒꯅꯤ
ꯇꯧꯔꯔꯣꯏꯁꯦ ꯑꯗꯨꯗꯤ
ꯌꯨꯝꯗ ꯂꯩꯔꯗꯤ ꯐꯕꯥ ꯌꯨꯝꯗ ꯑꯣꯏꯔꯗꯤ ꯐꯕꯥ
ꯗꯤ ꯀꯃꯥꯏꯅ ꯇꯧꯅꯤ ꯅꯪꯒꯤ ꯊꯕꯛ ꯑꯃꯨꯛ ꯑꯅꯧꯕ ꯂꯩꯔꯦ ꯑꯩꯗꯤ ꯑꯗꯨꯝ ꯂꯩꯒ ꯭ꯔꯁ ꯑꯩꯁꯨ ꯊꯕꯛ ꯇꯧꯅꯤꯡꯇ꯭ꯔꯦ꯫
ꯊꯕꯛ ꯊꯤꯔꯣ ꯅꯪꯒꯤ ꯑꯦꯇꯤꯇ꯭ꯌꯨꯠꯇꯅꯦ ꯅꯪ ꯇꯧꯕ ꯌꯥꯗ꯭ꯔꯤꯁꯦ꯫
ꯏꯁ ꯑꯩ ꯑꯦꯇꯤꯇꯨꯠ ꯀꯃꯥꯏꯅ ꯇꯧꯏ꯫
ꯅꯍꯥꯟ ꯇꯣꯛꯑꯈ꯭ꯔꯤꯗꯨꯗꯤ ꯍꯞꯇꯥ ꯑꯃ ꯇꯧꯔꯒ ꯑꯦꯅꯤ ꯑꯗꯔ ꯄ꯭ꯂꯦꯁꯁꯨ ꯑꯗꯨꯝ ꯇꯧꯔꯅꯤ꯫
ꯅꯠꯇꯦ ꯃꯥꯅ ꯀꯔꯝ ꯅꯦꯝ ꯇꯥꯏꯕ ꯀꯣ ꯑꯩꯉꯣ ꯑꯩꯅ ꯑꯩ
ꯂꯣꯏꯅꯃꯛ ꯃꯄꯨꯗꯤ ꯈꯤꯇꯪꯗꯤ ꯑꯗꯨꯝ ꯑꯣꯏꯕ ꯉꯥꯛꯇꯅꯦꯕ꯫
ꯅꯠꯇꯦ ꯅꯠꯇꯦ ꯅꯠꯇꯦ ꯑꯩꯈꯣꯏ ꯃꯤ ꯑ ꯑꯩꯈꯣꯏ ꯃꯤ ꯃꯉꯥ ꯇꯧꯕꯗꯣ
ꯎꯝ
ꯃꯤ ꯃꯤ ꯃꯔꯤ ꯂꯣꯏ ꯆꯦꯟꯈ꯭ꯔꯦ꯫ ꯃꯥꯒꯤ ꯀꯨꯟꯇ꯭ꯔꯣꯜꯗꯣ ꯌꯥꯗꯦꯕꯀꯣ꯫ ꯀꯨꯟꯇ꯭ꯔꯣꯕꯨꯗꯤ ꯇꯧꯒꯗꯕꯅꯦ ꯃꯄꯨꯗꯤ ꯑꯗꯨꯁꯨ ꯑꯩꯈꯣꯏꯁꯨ ꯃꯤꯅꯤꯗꯅ
ꯈꯔ ꯑꯩꯈꯣꯏꯁꯨ ꯃꯣꯏꯒꯤ ꯂꯦꯕꯔꯅꯦ꯫ ꯃꯣꯏꯁꯨ ꯔꯦꯁꯄꯦꯛ ꯄꯤꯒꯗꯕꯅꯦ ꯔꯦꯁꯄꯦꯛ ꯄꯤꯗ꯭ꯔꯗꯤ ꯅꯪ ꯁꯥꯔꯣ ꯍꯨꯏꯔꯣꯅꯦ꯫
ꯀꯅꯥ ꯇꯧꯔꯦ ꯑꯗꯨꯗꯤ ꯗꯗꯥꯒꯤ ꯗꯗꯥꯒꯤ ꯃꯅꯥꯎ ꯅꯨꯄꯥꯗꯤ ꯇꯧꯔꯤꯕ
ꯎꯝ ꯃꯊꯟꯗ ꯃꯊꯟꯗ ꯑꯣꯏꯍ ꯑꯩꯒ ꯇꯩꯔꯤꯕꯅꯦ ꯍꯧꯖꯤꯛꯄꯨꯗꯤ ꯑꯉꯥꯡ ꯑꯉꯥꯡ ꯌꯥꯝ ꯑꯉꯥꯡ ꯑꯣꯏ ꯑꯉꯥꯡ ꯑꯅꯤ ꯍꯧꯖꯤꯛ ꯂꯩꯔꯤ ꯍꯥꯏꯌꯦ ꯑꯗꯣ ꯔꯦꯟꯒꯤ ꯑꯥ ꯑ ꯑꯗꯨꯁꯨ ꯆꯤꯡꯗ ꯑꯩꯒꯤ ꯂꯥꯛꯅꯦꯌꯦ ꯃꯩꯇꯩꯗꯤ ꯑ ꯃꯣꯏꯒꯤ ꯖꯥꯠꯅꯦ ꯑꯗꯣ ꯆꯤꯡꯗꯒꯤ ꯂꯥꯛꯅꯦ꯫
ꯃꯣꯏꯒꯤ ꯌꯨꯝ ꯃꯣꯏꯒꯤ ꯌꯨꯝꯗꯀꯣ꯫ ꯍꯦꯟ ꯑꯣ ꯑꯣꯅꯔꯒꯤ ꯌꯨꯝꯗ ꯂꯩꯔꯒ ꯑꯗꯨꯝ ꯇꯧꯅꯦ꯫
ꯎꯝ ꯀꯣꯃꯦꯗꯦꯁꯟ ꯄꯤꯕ꯫
ꯎꯝ ꯅꯠꯇꯦ ꯔꯦꯟ ꯄꯤꯕ꯫
ꯑꯣ ꯑꯣ
ꯅꯣꯏꯒꯤ ꯗꯗꯥꯒꯤ ꯃꯆꯥꯥ ꯅꯨꯨꯄꯥ ꯗꯨꯁꯨ ꯇꯧꯅꯤꯡꯗ꯭ꯔꯦ ꯑꯗꯨꯝ ꯍꯥꯏꯅꯤ꯫
ꯎꯝ
ꯃꯥ ꯒꯤ ꯐꯔꯛꯇꯔꯣ꯫
ꯎꯝ
ꯑꯩꯈꯣꯏꯒꯤ꯫ ꯑ ꯃꯥꯒꯤ ꯑ ꯑꯣꯔꯅꯗꯣ
ꯑꯥ
ꯃꯤ ꯃꯤꯗꯁꯨ ꯑꯩꯈꯣꯏ ꯃꯤꯗꯁꯨꯀꯣ ꯀꯩ ꯍꯥꯏꯁꯤꯔꯥ ꯑꯩꯈꯣꯏ ꯑꯩꯈꯣꯏꯗꯤ ꯂꯥꯏꯔꯕ ꯃꯤꯅꯦꯅ ꯈꯔ ꯌꯦꯡꯉꯒ ꯇꯧꯕꯗꯣ ꯁꯃꯥꯏꯅ ꯇꯧꯋꯦꯕꯀꯣ꯫
ꯑꯗꯨꯕꯨꯗꯤ ꯌꯥꯗꯦꯗ꯫
ꯇꯁꯦꯡꯅ ꯑꯩ ꯌꯥꯝ ꯅꯨꯡꯉꯥꯏꯇꯦ
ꯀꯩ ꯃꯊꯦꯟ ꯆꯥꯔꯒꯦ ꯑ
ꯑꯂꯨ ꯃꯊꯦꯟ ꯆꯥꯢꯌꯦ ꯈꯪꯗꯦ ꯑꯩꯉꯣꯟꯗ ꯔꯨꯄꯤꯁ ꯏꯠꯇꯤ ꯂꯩꯌꯦ ꯑꯗꯨꯗꯒꯤ ꯑꯦꯖꯁ ꯁꯤꯒꯤ ꯊꯥꯒꯤꯗꯤ
ꯆꯠꯂ ꯏꯠꯇꯤ ꯀꯥꯏꯅ ꯁꯥꯏꯕꯨ ꯁꯥꯏꯗꯗꯤ
ꯁꯥꯏꯗꯗꯤ
ꯀꯔꯤ ꯁꯥꯏꯗ
ꯅꯪꯒꯤ ꯕꯦꯛ ꯅꯪꯒꯤ ꯄꯥꯁꯁ ꯍꯥꯏꯗ
ꯍ ꯍ ꯂꯣꯏꯁꯅꯈ꯭ꯔꯦ
ꯑꯗꯨꯗꯤ ꯅꯪ ꯍꯜꯂꯛꯑ ꯀꯥꯟꯗ ꯑꯩ ꯌꯦꯡꯒꯦ ꯂꯩꯔꯗꯤ ꯑꯩ ꯂꯧꯗꯣꯏꯅꯤꯀꯣ
ꯎ ꯀꯩꯒꯤ ꯀꯩ ꯃꯊꯧ ꯂꯩꯕ꯭ꯔꯥ ꯅꯪ
ꯑꯗꯨꯗꯤ ꯅꯨꯡ ꯆꯤꯟꯈꯤꯒꯅꯨ ꯁꯦꯡ ꯁꯦꯡꯅ ꯑꯗꯨꯝ ꯍꯥꯏꯌꯣ
ꯁꯦꯡ ꯇ ꯁꯦꯡ ꯁꯦꯡ ꯇ ꯁꯦꯡ
ꯅꯪꯗꯤ ꯑꯦꯛꯁꯇ꯭ꯔꯥ ꯑꯦꯛꯁꯇ꯭ꯔꯥꯁꯨ ꯄꯩꯁꯥ ꯇꯥꯅꯤꯗꯅ
ꯎꯝ
ꯍꯪꯤ ꯍꯧꯖꯤꯛ ꯇꯧꯔꯤꯗꯣ ꯅꯪ ꯃꯣꯏ ꯃꯣꯏ ꯅꯪ ꯃꯣꯏꯗ ꯊꯕꯛ ꯇꯧꯕꯗꯀꯣ
ꯎꯝ
ꯅꯪꯒꯤ ꯀꯣꯀ꯭ꯔꯦꯠ ꯍꯥꯏꯔꯥ
ꯍꯥꯥ
ꯅꯪꯤ ꯇꯥꯎ ꯍꯧꯖꯤꯛ ꯏꯂꯪ ꯕꯒ ꯁꯃꯥꯏꯅ ꯇ꯭ꯔꯣ ꯃꯤꯔ ꯎ ꯍꯥꯏ ꯀꯀ꯭ꯔꯦꯠ ꯍꯥꯏꯩꯔ ꯀꯇ꯭ꯔꯦꯠ ꯍꯥꯏꯔ
ꯀ꯭ꯔꯣꯁꯦ ꯁꯤꯤꯔꯦ
ꯣ ꯑꯗꯨꯒꯤ ꯃꯃꯥꯟ ꯀꯌꯥ ꯁꯨꯔꯨꯔꯦ ꯑꯗꯨ ꯅꯪ ꯍꯦꯛ ꯅꯪ ꯍꯧꯖꯤꯛ ꯇꯧꯐꯝꯗꯒꯤ ꯇꯥꯟꯕ
ꯈꯪꯦ ꯋꯥꯟ ꯊꯥꯎꯖ ꯋꯥꯟ ꯊꯥꯎꯖꯟ ꯇꯨ ꯊꯥꯎꯖꯟ ꯊ꯭ꯔꯤ ꯊꯥꯎꯖꯟꯒꯨꯝꯕ ꯑꯣꯏꯔꯝꯃꯤ ꯎꯝ
ꯄꯩꯁꯥꯗꯤ ꯂꯣꯏ ꯄꯤꯔꯕꯣ ꯅꯪ ꯅꯍꯥꯟ ꯇꯧꯗꯨꯗꯤ
ꯎꯝ ꯂꯣꯏ ꯁꯦꯠꯂꯦ ꯑꯗꯨꯗꯤ
ꯑꯦ ꯅꯪ ꯅꯍꯥꯟꯁꯨ ꯆꯥꯝꯃꯉꯥꯃꯨꯛ ꯍꯥꯟꯅ ꯂꯧꯔꯣ ꯍꯥꯏꯅ
ꯎꯝ ꯎꯝ ꯄꯗ꯭꯭ꯔꯤ
ꯑꯣ ꯅꯪ ꯅꯪ ꯊꯕꯛ ꯑꯇꯣꯞꯄ ꯅꯪ ꯊꯕꯥꯛ ꯑꯇꯣꯞꯄ ꯆꯠꯂꯗꯤ ꯃꯨꯛꯀ ꯄꯤꯔꯔꯣꯏꯀꯣ ꯈꯪꯉꯦ ꯑꯩ
ꯄꯤꯅꯤ ꯂꯗꯤ ꯆꯂꯝꯗ ꯏꯗꯅꯤꯔ
ꯑꯣ ꯅꯣꯏꯒꯤ ꯁꯦꯂꯔꯤ ꯐꯪꯕꯅꯤ ꯃꯤꯗꯣ
ꯎꯝ
ꯄꯤꯗ꯭ꯔꯗꯤ ꯗꯗꯥ ꯗꯗꯥꯗ ꯀ ꯀꯥꯎꯕ ꯂꯥꯛꯀꯦ ꯍꯥꯏ ꯀꯥꯔꯒꯥ ꯂꯥꯛꯀꯦꯍꯦ ꯍꯪ ꯗꯦꯔꯨ ꯋꯥ ꯅꯨꯃꯤꯗ ꯀꯩꯀꯩꯔꯥ ꯅꯪ ꯑꯩꯒꯤ ꯂꯩꯕꯤꯒꯦꯅ ꯇꯧꯕꯗꯣ
ꯍꯥꯞ ꯄꯦꯟ ꯀꯇꯥ ꯄꯦꯟ ꯀꯩ ꯍꯇꯦꯡꯒ